ꯑꯣ ꯍꯜꯂꯣ
ꯑꯥ ꯍꯜꯂꯣ
ꯑꯥ ꯇꯥꯕ꯭ꯔꯣ
ꯇꯥꯏꯌꯦ ꯀꯩꯗꯧꯔꯤꯅꯣ
ꯑꯁꯨꯝ ꯄꯣꯊꯥ ꯂꯩꯔꯝꯃꯤꯅꯦ ꯅꯪꯗꯤ
ꯐꯝꯔꯒ ꯂꯩꯌꯦ
ꯆꯥꯛꯊꯔ ꯆꯥꯔꯕꯣ
ꯆꯥꯔꯦ ꯅꯪꯗꯤ
ꯑꯩꯁꯨ ꯆꯥꯈ꯭ꯔꯦ
ꯁꯤ ꯀꯩꯅꯣꯅꯦ ꯗꯥꯜ ꯆꯥꯏ
ꯍꯥꯎꯔꯝꯅꯤ
ꯅꯪꯗꯤ
ꯑꯩ ꯉꯁꯤ ꯀꯥꯡꯁꯣꯏ ꯆꯥꯏꯌꯦ ꯑꯩꯗꯤ
ꯍꯧꯔꯝꯒꯅꯤꯍꯦ ꯑꯗꯨꯗꯤ
ꯍꯥꯎꯗꯦ ꯏꯁꯥꯅ ꯊꯣꯡꯕꯒꯤ
ꯍꯥꯎꯒꯅꯤ ꯅꯪ ꯀꯗꯧꯔ ꯂꯩꯔꯤꯕ ꯕꯔꯅꯦ
ꯑꯩ ꯏꯝꯐꯥꯜꯗ ꯂꯩꯌꯦ
ꯑꯣ
ꯅꯪꯗꯤ
ꯑꯩꯁꯨꯅꯦ
ꯅꯨꯉꯥꯏꯅꯦ ꯑꯗꯨꯗꯤ꯫
ꯑꯥꯎ꯫
ꯅꯣꯡꯃ ꯊꯦꯡꯅꯁꯦ ꯫
ꯍꯣꯏ꯫ ꯁꯏ ꯇꯧꯕ ꯃꯇꯝꯗ ꯆꯠ꯫ ꯆꯦꯀꯣ꯫ ꯊꯦꯡꯅꯁꯤ꯫
ꯃꯥꯅꯤ ꯃꯥꯅꯦ ꯐ꯭ꯔꯤ꯫ ꯀꯔꯤ ꯆꯥꯔꯖ ꯆꯠꯈꯕ꯭ꯔꯥ ꯅꯣꯏꯗꯤ꯫
ꯑꯩ ꯑꯥꯔꯕꯤꯁꯤꯗ ꯆꯠꯂꯦ꯫
ꯑꯣ ꯑꯩꯗꯤ ꯑꯗꯨꯗꯗꯤ ꯆꯠꯇꯦ ꯏꯃꯥꯟꯅꯕꯤ ꯈꯣꯏꯗꯤ ꯆꯠꯄꯅꯦ꯫
ꯑꯣ ꯅꯪꯗꯤ ꯀꯗꯥꯏꯗ꯫
ꯑꯩꯗꯤ ꯑꯩꯈꯣꯏꯒꯤ ꯆꯥꯔꯖ ꯂꯩꯌꯦ ꯑꯗꯨꯗ ꯆꯠꯂꯦ꯫
ꯑ꯫
ꯑꯥ ꯈꯨꯃꯥꯡ ꯂꯝ ꯄꯥꯛ ꯑꯗꯨꯔꯣꯝꯗ꯫ ꯑ ꯀꯔꯤ ꯀ꯭ꯂꯥꯁꯤꯛ ꯍꯣꯇꯦꯜꯒꯤ ꯃꯊꯛ꯫ ꯑꯀꯣ ꯑꯗꯨꯗ ꯑꯣꯏꯅ ꯆꯠꯄ ꯑꯩꯈꯣꯏꯅ꯫
ꯑꯣ ꯑꯔꯕꯨ ꯁꯤꯁꯤꯗꯤ ꯂꯥꯎꯑꯣꯅꯦ꯫
ꯍꯣꯏ ꯅꯣꯡꯃ ꯂꯥꯛꯀꯦ ꯅꯪꯁꯨ ꯂꯩꯔꯕꯅꯤꯅ꯫
ꯑ ꯂꯥꯎꯀꯣ꯫
ꯍꯣꯏ ꯍꯣꯏ ꯏꯃꯥꯟꯅꯕꯤ ꯑꯃꯗꯤ ꯑꯗꯨꯝ ꯆꯠꯄꯅꯦ ꯃꯥꯅ ꯆꯥꯔꯖ ꯆꯠꯂꯗꯤ ꯑꯗꯨꯗ ꯑꯣꯏꯅ꯫
ꯑ꯫ ꯅꯪꯗꯤ ꯀꯩ ꯇꯧꯔꯤꯅꯣ ꯏꯝꯐꯥꯜꯗ꯫
ꯑꯁ ꯀꯩꯝ ꯇꯧꯗꯦ ꯁꯨꯝ ꯂꯩꯔꯤꯅꯦ ꯍꯟꯗꯛꯇꯤ꯫
ꯑꯣ꯫
ꯅꯟꯗꯤ꯫
ꯑ ꯀꯝꯄꯨꯇꯔ ꯀ꯭ꯂꯥꯁ ꯆꯠꯇꯨꯕ꯫
ꯑꯣꯁ ꯅꯨꯡꯉꯥꯏꯔꯝꯅꯤ ꯑꯗꯨꯗꯤ꯫
ꯈꯪꯗ꯭ꯔꯦ ꯕꯣꯔꯤꯡ ꯌꯥꯝ ꯇꯣꯡꯉꯤ꯫
ꯑꯩꯗꯤ ꯀꯝꯄ꯭ꯌꯨꯇꯔ ꯀ꯭ꯂꯥꯁꯁꯨ ꯆꯠꯇꯦꯗ ꯆꯠꯆꯩꯗꯤ ꯈꯜꯂꯒ ꯁꯨ ꯆꯠ ꯆꯠꯇꯕ꯫ ꯈꯟꯕ ꯈꯛꯇ ꯑꯣꯏꯕ꯫
ꯑꯩꯁꯨꯅ ꯔꯤꯒꯨꯂꯔ ꯆꯠꯇꯦꯕ ꯍꯧꯒꯠꯄꯗꯤ ꯉꯝꯗ꯭ꯔꯕꯒꯤ ꯑꯗꯨꯒꯤ꯫
ꯑ ꯄꯨꯡ ꯀꯌꯥꯗ ꯆꯠꯄꯒꯤꯅꯣ꯫
ꯁꯚꯦꯟ ꯊꯔꯇꯤ ꯇꯨ ꯅꯥꯏꯟ ꯊꯔꯇꯤ꯫
ꯑꯁ ꯉꯥꯜꯜꯂꯤꯦꯀꯣ ꯑꯗꯨꯗꯤ ꯌꯥꯝ ꯇꯨꯝꯕ ꯅꯨꯡꯉꯥꯏꯕꯣ ꯃꯇꯝꯅꯤꯅꯦ꯫
ꯑꯗꯨꯅꯦ ꯍꯧꯒꯠꯄ ꯊꯦꯡꯕꯒꯤ ꯑꯦꯞꯁꯦꯟ ꯉꯥꯛꯇꯅꯤ ꯁꯥꯔꯇꯤꯐꯤꯀꯦꯠ ꯈꯛꯇ ꯂꯧꯅꯤꯡꯉꯥꯏ ꯑꯦꯠꯃꯤꯁꯟ ꯇꯧꯕꯅꯦ꯫
ꯑꯗꯨꯗ꯫ ꯁꯨ ꯌꯥꯏ ꯅꯪ ꯈꯔ ꯅꯨꯃꯤꯠ ꯈꯔ ꯆꯦꯞꯄꯨꯗ ꯈꯔ ꯍꯩꯔꯒ ꯅꯠꯇ꯭ꯔꯅꯦ ꯅꯨꯡꯇꯤꯒꯤ ꯑꯅꯧꯕꯗꯤ ꯇꯥꯛꯄ ꯅꯠꯇꯦ ꯃꯣꯏꯁꯨ꯫
ꯑꯥ‌꯫
ꯑꯗꯨꯅ ꯁꯥꯡꯕ ꯅꯨꯃꯤꯠꯇ ꯑꯗꯨꯝ ꯆꯠꯂꯒ ꯑꯗꯨꯅ ꯐꯔꯦꯗ ꯚꯥꯔꯥꯁꯨ ꯇꯤꯡꯉꯤꯗꯅ ꯃꯅꯤꯄꯨꯔꯗꯤ ꯑꯣꯛꯇꯣ ꯐꯤꯌꯥꯔꯁꯨ ꯌꯥꯝ ꯆꯠꯂꯦ꯫ ꯑꯗꯨꯅ꯫ ꯅꯪ ꯅꯪꯒꯤ ꯅꯪꯒꯤ ꯌꯨꯝ ꯃꯅꯥꯛꯇꯒꯤꯒꯨꯝꯗ꯭ꯔꯣ ꯀ꯭ꯂꯥꯁꯁꯤꯛꯇ ꯅꯠꯇ꯭ꯔꯒ ꯀꯃꯥꯏꯅ ꯇꯧꯕ꯭ꯔꯣ꯫
ꯑꯩꯈꯣꯏꯅ ꯀꯩꯗ ꯂꯩꯌꯦ꯫
ꯑꯣ ꯑꯗꯨꯗꯤ ꯐꯩꯌꯦ ꯅꯠꯇꯕꯤ ꯅꯣꯏ ꯂꯩꯀꯥꯏ ꯅꯠꯇꯕꯤꯗ ꯑꯃꯨꯛꯀ ꯕꯖꯥꯔ ꯌꯧꯔꯒꯀꯣ ꯑꯗꯨꯃꯥꯏꯅ ꯆꯠꯂꯗꯤ ꯅꯪꯒꯤ ꯌꯨꯝ ꯃꯅꯥꯛ ꯅꯠꯇ꯭ꯔꯗꯤ ꯅꯪ ꯑꯦꯛꯁꯄꯦꯟ ꯌꯥꯝ ꯆꯠꯀꯅꯤ ꯍꯥꯏꯕ ꯑꯣꯛꯇꯣ ꯐꯤꯌꯔꯅ
ꯑꯥ ꯑꯩꯈꯣꯏ ꯌꯨꯝꯗ ꯆꯠꯄꯒ ꯁꯚꯦꯟ ꯃꯤꯅꯤꯠꯁ ꯆꯠꯂꯦ
ꯑꯣ ꯑꯁ ꯑꯗꯨꯗꯤ ꯌꯥꯝ ꯐꯩꯅ
ꯑꯥ
ꯆꯠꯂꯣ ꯑꯗꯨꯗꯤ ꯍꯧꯒꯠꯂꯒ
ꯇꯟꯕꯒꯤ ꯑꯗꯨꯒꯤꯅꯤ
ꯍꯣꯢ ꯁꯚꯦꯟ ꯊꯥꯔꯇꯤꯗꯤ ꯈꯔ ꯇꯥꯟꯗꯤ ꯇꯥꯟꯒꯅꯤ ꯑꯗꯨ ꯎꯄꯥꯏ ꯂꯩꯇꯦ ꯅꯠꯇꯗꯤ ꯍꯥ
ꯑꯗꯨꯅꯦ
ꯆꯦꯠꯇ ꯌꯥꯗꯕꯅ ꯆꯠꯂꯦ꯫
ꯍꯧꯖꯤꯛꯀꯥꯟ ꯀꯩꯅꯣꯅꯦ ꯕꯦꯝꯕꯨ ꯁꯨꯠ ꯌꯦꯟꯁꯥꯡ ꯆꯥꯅꯤꯡꯉꯦ
ꯑꯁ ꯑꯩꯁꯨ ꯆꯥꯕ ꯐꯪꯗ꯭ꯔꯤꯅꯦ ꯑꯗꯨꯏ ꯌꯦꯟꯁꯥꯡꯗꯣ
ꯑꯩꯁꯨꯅꯦ ꯆꯥꯕ ꯐꯪꯗ꯭ꯔꯦ
ꯃꯤ ꯈꯨꯟꯗ ꯂꯩꯕꯁꯤꯡꯗꯤ ꯆꯥꯔ ꯆꯥꯔ ꯂꯩꯔꯦ
ꯎꯝ ꯅꯪꯗꯤ ꯀꯗꯥꯏꯗ ꯂꯩ ꯑꯥ ꯇꯃꯦꯡꯂꯣꯡꯗꯒꯤꯔ ꯅꯠꯇ꯭ꯔꯒꯅ
ꯍꯣꯏ ꯑꯗꯨꯗꯒꯤꯅꯦ
ꯑ ꯑꯗꯨꯗꯤ ꯆꯞ ꯃꯥꯟꯅꯔꯦꯅ
ꯎꯝ ꯅꯣꯡꯃ ꯑꯗꯨꯗ ꯑꯣꯏꯅ ꯕꯦꯝꯕꯨꯁꯨꯠ ꯊꯤ ꯆꯠꯈ꯭ꯔꯁꯤꯔ ꯈꯪꯗꯦ
ꯑꯣ
ꯑꯗꯨꯗꯗꯤ ꯂꯝꯕꯤꯗꯁꯨ ꯌꯥꯝꯂꯩꯗꯅ
ꯑꯥ
ꯏꯝꯐꯥꯜꯗꯗꯤ ꯌꯥꯝ ꯇꯥꯡꯉꯝꯈꯤꯅꯤ ꯆꯥꯃ ꯑꯗꯨꯃꯥꯏꯅ ꯇꯧꯔꯒ ꯑꯗꯨꯅ ꯆꯥꯕ ꯐꯪꯗ꯭ꯔꯦ꯫
ꯍꯌꯦꯡ ꯕꯖꯥꯔꯗ ꯍꯪꯂꯨꯕ ꯑꯗꯣ ꯃꯔꯤꯗ ꯀꯩꯅꯣ ꯍꯟꯗ꯭ꯔꯦꯠ ꯍꯥꯏꯌꯦꯅꯦ
ꯑꯣ ꯃꯔꯤꯗꯤ ꯄꯤꯗꯤ ꯄꯤ ꯍꯥꯏꯗꯤ ꯑꯄꯤꯛꯄꯗꯨ ꯑꯣꯏꯔꯝꯅꯤ
ꯑꯥ
ꯑꯣ ꯇꯥꯡꯅꯤꯅꯦ ꯑꯗꯨꯗꯤ
ꯍꯥꯎꯗꯤ ꯍꯥꯎ ꯗꯤ ꯅꯠꯇ꯭ꯔꯥ ꯍꯥꯎꯗꯤ ꯍꯥꯎꯕꯅꯦꯕ ꯑꯗꯨ ꯑꯗꯨꯁꯤꯡꯗꯣ ꯕꯦꯝꯕꯨꯁꯨꯠꯇꯣ
ꯑꯧ ꯆꯥꯅꯤꯡꯕꯅ ꯁꯤꯗꯣꯔꯦ ꯑꯩ
ꯁꯤꯈꯤꯅꯨ ꯆꯥꯈꯤꯁꯦ ꯃꯤ ꯑ ꯑꯩꯈꯣꯏ ꯑꯩꯈꯣꯏ ꯆꯥꯕ ꯌꯥꯝ ꯈꯦꯠꯅꯩꯀꯣ ꯆꯥꯏꯅꯤꯁ ꯈꯣꯏꯅ ꯆꯥꯕꯗꯤ
ꯑꯥ
ꯅꯠꯇꯦ ꯑꯗꯨ ꯕꯦꯝꯕꯨꯗꯣ ꯈꯔ ꯈꯦꯠꯅꯕꯒꯤꯔꯁꯨ ꯈꯪꯗꯦ ꯑꯗꯣ ꯃꯤ ꯆꯥꯏꯅꯤꯁ ꯈꯣꯏꯗꯤ ꯃꯀꯨꯁꯨ ꯈꯇꯦ ꯇꯔꯦ ꯐꯨꯠꯂꯒ ꯍꯥꯎꯅ ꯆꯥꯔ ꯃꯣꯏ ꯄꯨꯆꯥꯥꯗꯣ
ꯎꯝ ꯑꯇꯣꯞꯄ ꯂꯝꯗꯨꯁꯨꯗꯤ ꯆꯠꯅꯤꯡꯗꯦ ꯌꯦꯡꯊꯨꯜ ꯈꯛꯇ ꯆꯠꯅꯤꯡꯉꯦ
ꯑꯩꯗꯤ ꯑꯗꯨꯝ ꯆꯥꯅꯤꯡꯉꯤꯗꯁꯨ ꯅꯠꯇꯕꯁꯨ ꯑꯗꯨꯝ
ꯑꯩꯗꯤ ꯔꯦꯡꯊꯜ ꯈꯛꯇ ꯆꯠꯅꯤꯡꯉꯦ
ꯊꯤꯔꯨꯔꯁꯦ ꯅꯧꯋꯥ ꯆꯠꯂꯒ
ꯊꯁꯦꯀꯣ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
ꯑꯩ ꯃꯐꯝ ꯈꯪꯉꯦ ꯆꯗꯣ ꯃꯅꯥ
ꯀꯔꯤ ꯃꯆꯥ ꯄꯥꯏꯔꯦꯒ ꯍꯥꯏꯒꯗꯕꯁꯦꯔꯣ
ꯌꯥꯑ ꯑꯗꯨꯁꯨ
ꯑꯩꯗꯤ ꯐ ꯍꯥꯏ ꯑꯦ
ꯑꯩ ꯊ ꯑꯩ ꯊꯧꯔꯒ ꯆꯠꯂꯁꯦ ꯀꯣꯏꯅꯤ
ꯎꯝ ꯅꯧꯕ ꯏꯔꯥꯡ ꯈꯔ ꯍꯟꯊꯔꯀꯥꯟꯗ ꯆꯠꯁꯦ ꯑꯗꯨꯝ
ꯑ ꯆꯠꯁꯤ ꯆꯠꯁꯤ
ꯅꯨꯡꯉꯥꯏꯕꯅꯦ ꯅꯣꯡꯐꯨꯗꯣꯛ ꯆꯠꯄꯁꯨꯀꯣ
ꯎꯝ
ꯔꯦꯅꯤ ꯁꯤꯖꯟ ꯑꯣꯏꯔꯗꯤ ꯀꯔꯤꯕ ꯃꯁꯔꯨꯝꯒꯨꯝꯕꯁꯨ ꯌꯥꯝꯅ ꯌꯥꯝꯗꯣꯏꯅꯦ ꯁꯤꯕ ꯍꯦꯕ ꯀꯣꯏ
ꯑꯗꯨꯒꯨꯝꯕ ꯄꯣꯠꯇꯣ ꯂꯧꯕ ꯍꯩꯇ꯭ꯔꯦꯅꯦ ꯑꯩꯗꯤ
ꯀꯔꯤꯕ
ꯕꯦꯝꯕꯨ ꯁꯨꯠꯀꯨꯝꯕ ꯃꯁꯔꯨꯝꯒꯨꯝꯕꯗꯣ
ꯑꯥ
ꯂꯧꯅꯤꯡꯉꯥꯏ ꯍꯩꯇꯦꯕ
ꯑꯩ ꯕꯦꯝꯕꯨ ꯁꯇꯤ ꯑꯩ ꯕꯦꯝꯕꯨ ꯁꯨꯛꯇꯤ ꯍꯩꯌꯦ ꯑꯗꯣ ꯎ ꯃꯁꯔꯨꯝꯗꯤ ꯑ ꯑꯩ ꯊꯤꯕ ꯁꯨꯡꯆ ꯆꯠꯇ꯭ꯔꯔꯤ ꯑꯗꯨꯅ ꯍꯩꯇꯦ ꯀꯣꯃꯦ ꯑꯗꯨ ꯑꯣꯏꯔꯁꯨ ꯎꯝ ꯃꯣꯔꯣꯛ ꯃꯠꯂꯒ ꯆꯥꯕꯗꯣ ꯀꯔꯤ ꯍꯥꯏꯕ꯭ꯔ ꯃꯃꯤꯡ ꯀꯥꯎꯈ꯭ꯔꯦꯅꯦ ꯎꯝ ꯑꯃ ꯌꯥꯝ ꯍꯕꯗꯨ ꯃꯁꯔꯨꯝ ꯑꯣꯏꯔꯁꯨ ꯃꯣꯔꯣꯛ ꯃꯦꯦꯜꯂꯒ ꯑꯗꯨꯝ ꯆꯥꯕꯗꯨ
ꯑ ꯄꯟꯊꯪ ꯍꯥꯏꯕ꯭ꯔꯥ ꯩꯅꯣꯅꯦ
ꯄꯤꯔꯨꯛ ꯅꯠꯇꯦ ꯄꯤꯔꯨꯛ ꯀꯥꯏꯅ ꯅꯠꯇꯦ ꯅꯠꯇꯦ ꯑ ꯌꯦꯟ ꯀꯪꯂꯥ ꯀꯪꯂꯥ ꯌꯦꯟ ꯀꯪꯂꯥ ꯌꯦꯅꯍ ꯃꯥ ꯃꯥꯅꯤ ꯀ ꯀꯥꯎ ꯑꯗꯨꯖꯤꯛꯁꯨ ꯆꯅꯤꯡꯉꯦ꯫
ꯆꯥꯅꯤꯡꯕ ꯈꯛꯇꯅꯦ ꯆꯥꯕ ꯐꯪꯗꯕꯒꯤ ꯑꯗꯨꯒꯤ꯫
ꯁꯟꯗ ꯆꯜꯂꯗꯤ ꯐꯪꯒꯅꯤ꯫
ꯕꯦꯝꯕꯨꯁꯨ ꯌꯦꯟꯁꯥꯡ ꯊꯣꯡꯡꯂꯒ ꯀꯩꯅꯣꯅꯦ꯫ ꯑꯩꯈꯣꯏ ꯆꯤꯡꯒꯤ ꯅ ꯇꯝꯕꯤꯗꯣ꯫
ꯎꯝ꯫
ꯃꯔꯣꯀ ꯅꯩꯔꯥꯒ ꯀꯩꯅꯣ ꯅꯦ ꯫ ꯆꯗꯤꯅꯦ꯫
ꯑꯩꯁꯨ ꯑꯁ ꯑꯩꯗꯤꯅꯦ ꯍꯧꯖꯤꯛ ꯑꯩꯅ ꯍꯥꯏꯕ ꯑꯗꯨꯁꯨ ꯆꯥꯅꯤꯡꯉꯦ꯫
ꯀꯩꯅꯣꯅꯦ ꯑꯗꯨꯒ꯫
ꯇꯝꯗꯣꯏꯍꯦꯅ ꯑꯗꯨꯅ꯫ ꯄꯥꯝꯃꯦ꯫
ꯑꯣ ꯑꯗꯨꯒ ꯀꯩꯩꯅꯣꯅꯤ ꯃꯥꯅꯦ ꯃꯥꯅꯦ꯫ ꯑꯗꯨꯒ ꯀꯩꯅꯣꯅꯦ ꯄꯟꯇꯟ ꯍꯥꯏꯕ꯭ꯔꯥ꯫ ꯃꯆꯥ ꯃꯆꯥ ꯂꯩꯕꯗꯨ꯫
ꯀꯔꯥꯝꯕꯗꯨꯨꯔꯥ꯫
ꯑ ꯑꯩꯈꯣꯏ ꯂꯍꯥꯎꯗ ꯀꯩꯅꯣꯅꯦ꯫ ꯃꯆꯥ ꯃꯆꯥ ꯂꯩꯔꯒ ꯑꯁ꯫
ꯀꯔꯝꯕꯗꯨꯒꯀꯣ꯫
ꯀꯩꯅꯣ ꯄꯤꯛꯇ꯭ꯔꯒ ꯅꯠꯇꯦ꯫
ꯈꯪꯕ꯭ꯔꯥ꯫
ꯅꯠꯇꯦ ꯅꯠꯇꯦ ꯂꯥꯎꯒꯨꯝꯕ ꯂꯩꯕꯗꯣ꯫
ꯑꯥ ꯑꯥ ꯑꯥ꯫ ꯂꯥꯎꯒꯤ ꯑ꯫ ꯎꯝ ꯀꯩꯅꯣ ꯇ꯭ꯔꯤ ꯁꯤꯈ꯭ꯔꯕꯗꯨꯗ ꯍꯥꯎꯕꯗꯨ ꯔꯕ ꯅꯪꯅ ꯍꯥꯏꯁ꯫
ꯑꯩ ꯑꯩ ꯑꯩ ꯑꯧ꯫
ꯑꯗꯨ ꯑꯗꯨꯅꯤꯅꯦ ꯑꯩꯅ꯫ ꯗꯣ꯫ ꯃꯍꯤꯁꯨ ꯊꯥꯛꯑꯦꯀꯣ꯫ ꯑꯗꯅꯦ ꯑꯩꯅꯥ ꯆꯥꯅꯤꯡ꯫ ꯑꯩꯅꯀꯣ ꯆꯦꯡꯒꯤ ꯌꯥꯝ ꯆꯥꯅꯤꯡ꯫ ꯕ ꯍꯥꯏꯌꯗꯤ꯫ ꯑꯗꯨ ꯅꯪꯅ ꯍꯧꯖꯤꯛ꯫ ꯍꯥꯏꯕꯗꯨꯅꯦ ꯑꯗꯨꯒ ꯀꯨꯀꯨꯝꯕꯔꯗꯣ꯫
ꯎꯝ꯫
ꯀꯨꯝꯕꯔꯅꯦ ꯑꯗꯨꯗꯣ ꯌꯥꯝ ꯄꯥꯝꯃꯦ ꯑꯩꯗꯤ ꯍꯥꯏꯗꯤ ꯑꯁꯤ ꯑꯩꯈꯣꯏ ꯑꯁꯤ ꯏꯝꯐꯥꯜꯒꯤ ꯁꯤꯡꯗꯤ ꯍꯥꯎꯔꯕ ꯌꯥꯎꯗꯕꯅꯦ ꯀꯣꯀꯨꯝꯕꯔꯁꯨ ꯌꯥꯝ ꯆꯤꯡꯒꯤꯗꯨꯗꯤ ꯌꯥꯝ ꯁꯣꯐ ꯑꯣꯏꯔꯒ ꯆꯤꯛꯄꯗ ꯔꯦ
ꯑ ꯁꯤꯗꯂꯕ ꯀꯨꯝꯝꯕꯔꯂꯤꯒ ꯏꯣꯅꯦ ꯄꯝꯀꯤꯤꯟ ꯃꯥꯂ
ꯍꯣꯏ ꯍꯣꯏ ꯎꯝ ꯀ ꯀꯜꯅꯤꯅ ꯎꯝ ꯄꯦꯁ ꯂꯥꯎꯗꯦ ꯁꯤꯤꯡꯗꯨ ꯑꯞꯂꯥꯏ ꯌꯥꯝ ꯍꯋꯦ ꯌꯥꯝ ꯁꯣꯐ ꯑꯣꯏꯕꯀꯣ ꯇꯦꯁꯇ ꯌꯥꯝ ꯈꯦꯠꯅꯩꯌꯦ
ꯑ ꯑꯗꯨꯅꯦ ꯕꯦꯝꯕꯨꯁꯨꯁꯨ ꯇꯦꯁ ꯇꯦꯖ ꯆ ꯃꯥꯟꯅꯗꯦꯗ ꯑꯁꯤꯒ ꯑꯩꯈꯣꯏ ꯈꯨꯟꯗ ꯂꯩꯕꯒ
ꯍꯣꯏ ꯃꯅꯥꯁꯤꯡꯁꯨ ꯈꯪꯗꯦ ꯀꯔꯤ ꯕꯤꯟꯁꯈꯩꯁꯨ ꯉꯥꯏꯔꯦ ꯇꯦꯁ ꯈꯦꯠꯅꯕꯅꯦ ꯑꯗꯨꯝ ꯑꯩꯈꯣꯏꯅ ꯂꯧꯗ ꯂꯧꯕꯒꯤ ꯇꯦꯁꯀ ꯏꯝꯐꯥꯜꯗ ꯂꯕꯒꯤꯗꯤ ꯍꯥꯏꯗꯤ ꯃꯅꯤ ꯄꯨꯨꯗ ꯍꯧꯕꯗꯤ ꯍꯥꯔꯠ ꯌꯥꯝꯃꯣꯏꯗ ꯌꯦꯟꯁꯥꯡ ꯅꯥꯄꯤ ꯑꯣꯏꯔꯁꯨꯕ ꯑꯗꯣ ꯆꯤꯡꯗ ꯍꯥꯎꯕꯗꯤ ꯊꯣꯡꯕꯗꯁꯨ ꯊꯣꯠ ꯊꯣꯠ ꯊꯣꯠ ꯊꯣꯠ ꯂꯥꯎꯔꯒ ꯊꯨꯗꯁꯨ ꯃꯨꯟꯕ
ꯑ ꯑꯗꯨ ꯍꯥꯎꯁꯨ ꯍꯥꯎꯋꯦꯕ ꯎꯝ
ꯌꯦꯀ
ꯑ ꯑꯗꯨꯗꯅꯦ ꯑꯗꯨꯗ ꯑꯗꯨꯒ ꯀꯩꯅꯣꯅꯦ ꯕꯤꯟꯁ ꯑꯁꯥꯡꯕꯗꯣ
ꯎꯝ ꯑꯗꯨꯁꯨ
ꯃꯥꯒꯤ ꯒꯤꯇꯦꯖꯗꯣ ꯀꯩꯅꯣꯅꯦ ꯑ ꯊꯣꯡꯅꯁꯨꯨ ꯀꯥꯏꯅ
ꯊꯨꯅ ꯃꯨꯟꯕꯅꯦ ꯑꯩꯈꯣꯏꯒꯤ ꯆꯤꯡꯒꯤꯗꯨꯅ
ꯎꯝ
ꯇꯝꯄꯥꯛꯇ ꯊꯥꯕꯅ ꯀꯃꯥꯏꯅ ꯇꯧꯕ꯭ꯔꯥ ꯈꯪꯗꯦꯗ ꯑꯩꯈꯣꯏꯒꯤꯁꯦ ꯃꯨꯟꯕ ꯆꯁꯤꯁꯨ
ꯑꯩꯈꯣꯏ ꯆꯤꯡꯗ ꯂꯩꯕ ꯄꯣꯠꯁꯤꯡꯅ ꯀꯩꯅꯣꯅꯦ ꯇꯖꯗꯣ꯫
ꯎꯝ꯫
ꯍꯦꯟꯅ ꯍꯥꯎꯋꯦꯀꯣ꯫
ꯍꯣꯏ ꯇꯦꯁꯨ ꯌꯥꯝ ꯈꯦꯠꯅꯩ꯫